ꯁꯨꯝ ꯂꯩꯌꯦ
ꯅꯣꯡꯃ ꯎꯝ ꯑꯩ ꯍꯧꯖꯤꯛ ꯏꯌꯨꯝ ꯃꯅꯨꯡ ꯁꯦꯡ ꯁꯦꯡꯗꯣꯛꯑꯦ ꯀꯔꯤ ꯀꯔꯤ ꯑꯃꯥꯡ ꯀꯥꯏ ꯆꯠꯐꯝꯖꯨ ꯁꯦꯡꯗꯣꯛꯑꯦ ꯋꯥꯁꯔꯨꯝ ꯂꯣꯏ ꯁꯦꯡꯗꯣꯛꯈ꯭ꯔꯦ ꯅꯪꯒꯤ ꯁꯟ ꯁꯦꯡꯗꯣꯛꯑꯦ ꯔꯨꯝ ꯁꯦꯡꯗꯣꯛꯑꯦ ꯑꯗꯨꯒ ꯅꯣꯡ ꯆꯨꯔꯦ ꯅꯣꯡ ꯂꯥꯛꯄꯒꯤꯀꯣ
ꯎꯝ
ꯑꯗꯨꯝ ꯀꯔꯤ ꯀꯔꯤ ꯐꯧꯕ ꯈꯣꯠꯄ ꯂꯧꯊꯣꯛꯄ ꯂꯧꯁꯤꯟꯕ ꯂꯣꯏꯅ ꯇꯧꯕ ꯂꯣꯏꯔ ꯑ ꯑꯩꯁꯤ ꯐꯣꯟ ꯇꯧꯔꯤꯅꯤꯅꯦꯍꯦ
ꯅꯨꯉꯥꯏꯔꯅꯦ
ꯑꯥ ꯅꯪꯗꯤ ꯀꯩꯗꯧꯔꯤꯅꯣ ꯉꯁꯥꯏ
ꯑꯁ ꯀꯩꯁꯨ ꯇꯧꯗꯦ ꯉꯁꯥꯏꯗꯤ ꯂꯦꯡꯗ꯭ꯔꯤꯅꯦ
ꯑꯁ ꯉꯝꯃꯦꯀꯣ ꯅꯪꯖꯨ ꯋꯥꯗ꯭ꯔꯣ
ꯀꯩ ꯀꯩꯁꯨ ꯇꯧꯅꯤꯡꯉꯥꯏ ꯂꯩꯇꯦ ꯏꯁꯤꯡ ꯂꯩꯇ꯭ꯔꯦ ꯑꯗꯨꯒꯤ ꯂꯦꯡꯕ ꯌꯥꯗ꯭ꯔꯦ ꯑꯩꯁꯦ ꯐꯤ ꯁꯨꯅꯤꯡꯉꯥꯏꯁꯨ ꯉꯔꯥꯡꯒꯤ ꯇꯤꯡꯉꯒ ꯂꯩꯈ꯭ꯔꯕꯅꯦꯕ
ꯎꯝ
ꯑꯗꯨꯒꯤ ꯏꯁꯤꯡ ꯂꯥꯛꯇꯕꯅꯤꯅ ꯃꯣꯏ ꯀꯩꯅꯣꯝ ꯁꯦꯝꯕꯗꯣ ꯉꯁꯤ ꯁꯦꯝ ꯁꯦꯝꯅꯤ ꯍꯥꯏꯌꯦ ꯑꯗꯣ ꯁꯦꯝꯈ꯭ꯔꯕ ꯁꯦꯝꯗ꯭ꯔꯕ ꯈꯪꯗꯦ ꯌꯦꯡꯗꯦ
ꯑꯣ ꯅꯣꯏ ꯅꯪꯒꯤ ꯔꯨꯝ ꯈꯛꯇ ꯂꯥꯛꯇꯕꯔ ꯅꯠꯇ꯭ꯔ ꯑꯇꯣꯞꯄ ꯔꯨꯝꯗꯤ ꯂꯥꯛꯄꯔ ꯀꯃꯥꯏ ꯇꯧꯕ꯭ꯔꯣ
ꯍꯣꯏ ꯂꯥꯛꯄꯅꯦ ꯑꯩ ꯑꯩꯒꯤ ꯏꯁꯤꯡ ꯆꯤꯡꯕꯗꯣ
ꯎꯝ
ꯃꯣꯏꯗꯣ ꯑꯃ ꯑꯃ ꯄꯤꯕꯀꯣ ꯀꯥꯒꯤ ꯑꯃ ꯑꯃ ꯍꯥꯞꯄꯅꯦꯕ ꯑꯗꯣ ꯑꯩꯒꯤꯗꯣ ꯌꯥꯗꯕ ꯑꯗꯨꯒꯤ
ꯀꯥ ꯀꯌꯥꯗꯤ ꯔꯦꯟꯇ ꯂꯩꯕ꯭ꯔꯣ ꯅꯣꯏꯔꯣꯝꯗꯣ
ꯎꯝ ꯋꯥꯟ
ꯀꯥ ꯑꯃ ꯑꯅꯤ ꯑꯍꯨꯝ ꯃꯔꯤ ꯀꯥ ꯃꯔꯤ ꯂꯩꯌꯦ
ꯀꯥ ꯃꯔꯤ ꯑꯣ ꯑꯣ ꯀꯥ ꯃꯔꯤ ꯈꯠꯇꯔꯣ ꯔꯦꯟꯇ ꯂꯩꯔꯤꯁꯦ
ꯍꯣꯏ ꯀꯥ ꯃꯔꯤ ꯇꯪꯅꯦ
ꯑꯣ ꯅꯪꯒꯤ ꯃꯊꯛꯇ ꯐꯣꯔꯠ ꯐ꯭ꯂꯣꯔ ꯂꯩꯕꯁꯤꯡꯁꯦ ꯁꯥꯔꯝꯃꯅꯤ ꯑꯗꯨꯗꯤ
ꯃꯣꯏꯗꯤ ꯊꯕꯛ ꯇꯧꯕꯗꯣ ꯃꯣꯏꯗꯤ ꯀꯩꯅꯣꯝ ꯇꯧꯕꯒꯤ ꯂꯩꯇꯕꯒꯤꯀꯣ ꯅꯨꯡꯗꯥꯡꯗꯪ ꯂꯥꯛꯄꯒꯤ ꯃꯣꯏꯗꯤ ꯌꯥꯝ ꯋꯥꯗꯧꯗꯤ ꯃꯥꯟꯗꯦꯗ
ꯃꯤ ꯀꯩꯌꯥ ꯂꯩꯖꯥꯠꯂꯣ
ꯈꯪꯗꯦ ꯃꯔꯛ ꯃꯔꯛꯇ ꯂꯩꯁꯥꯕꯤ ꯂꯥꯛꯑꯦ ꯂꯩꯁꯥꯕꯤꯁꯨ ꯂꯥꯛꯑꯦ ꯃꯔꯛ ꯃꯔꯛꯇ
ꯑꯗꯨꯝ ꯂꯩꯕꯗꯤ ꯀꯌꯥꯝ ꯂꯩꯕ꯭ꯔꯣ ꯑꯗꯨꯝ ꯂꯩꯕꯗꯤ
ꯑꯗꯨꯝ ꯂꯩꯕꯗꯤ ꯎꯝ ꯑꯃꯥ ꯑꯃꯤ ꯈꯪꯗ‌ꯦꯅꯦ ꯑꯗꯨꯝ ꯂꯩꯕꯗꯤ ꯃꯔꯛ ꯃꯔꯛꯇ ꯑꯗꯨꯝ ꯂꯩꯗꯤ ꯑꯃꯇꯪ ꯂꯩꯕꯅꯀꯣ
ꯑꯅꯤ
ꯑꯃꯇꯪ ꯂꯩꯏꯕꯅꯦꯕ ꯂꯩꯁꯥꯕꯤꯁꯨ ꯂꯥꯛꯑꯦ ꯑꯗꯣ ꯃꯈꯥꯒꯤꯗꯨꯗꯤ ꯃꯈꯥꯒꯤ ꯑꯅꯤꯗꯨꯗꯤ ꯑꯣ ꯄꯨꯂꯞ ꯂꯩꯥꯏꯕꯅꯦꯕꯀꯣ ꯃꯣꯏ ꯌꯨꯝ ꯄꯨꯂꯞ ꯄꯨꯂꯞ
ꯇꯥꯗꯦ ꯅꯪꯅꯦ ꯋꯥ ꯅꯨꯡꯉꯥꯏꯇꯕ ꯃꯥꯜꯂꯦ ꯀ ꯍꯥꯏ ꯇꯥꯏꯌꯦ ꯇꯥꯏꯌꯦ ꯀꯔꯝꯥꯏꯅ ꯇꯧꯔꯕꯒꯦ
ꯃꯈꯥꯒꯤꯗꯨꯗꯤ ꯌꯨꯝ ꯄꯨꯂꯞ ꯄꯨꯜꯂꯞ ꯂꯩꯌꯦꯕꯀꯣ
ꯍꫭꯏ
ꯃꯈꯥꯏꯒꯤ ꯑꯅꯤꯗꯨꯗꯤ ꯑꯩꯒ ꯃꯊꯪꯒꯤꯗꯨꯅ ꯑꯃ ꯑꯃ ꯂꯩꯕ ꯑꯗꯣ ꯃꯔꯥꯛ ꯃꯔꯥꯛꯇꯗꯤ ꯂꯩꯁꯥꯕꯤ ꯂꯥꯛꯄꯅꯦꯕ ꯃꯊꯪꯗꯗꯤ
ꯍꯣꯏ
ꯎꯝ ꯑꯗꯨꯅꯤꯗ ꯃꯣꯏꯁ ꯊꯕꯛ ꯇꯧꯅꯕꯅꯤꯅ ꯅꯨꯡꯗꯥꯡꯇꯪꯅꯤꯗ ꯂꯥꯛꯄꯁꯦ
ꯑꯣ ꯅꯨꯡꯊꯤꯟꯗꯤ ꯂꯩꯇ꯭ꯔꯕꯅꯤꯅ ꯁꯥꯕꯁꯦ ꯈꯪ ꯅꯨꯡꯗꯥꯡꯅꯗꯤ ꯍꯦꯟꯅ ꯁꯕꯗ ꯍꯟꯕꯅꯦꯗ
ꯏꯁ ꯂꯣꯏꯅꯃꯛ ꯁ꯭ꯋꯥꯏꯗ ꯑꯗꯨ ꯑꯣꯏꯔꯁꯨ ꯍꯣꯏ ꯅꯨꯡꯗꯥꯡꯗꯗꯤ ꯍꯦꯜꯂꯦ ꯍꯣꯏ ꯎꯝ ꯀꯩꯅꯣꯝ ꯇꯧꯕꯒꯤꯀꯣ ꯁꯥꯒꯠꯄꯒꯤꯀꯣ
ꯑꯥ
ꯃꯌꯥꯝ ꯁꯧꯒꯠꯄꯒꯤ
ꯅꯣꯡ ꯑꯃꯨꯛ ꯂꯥꯛꯑ‌ꯦ
ꯅꫭꯡ
ꯍꯣꯏ
ꯐꯩꯅ ꯅꯣꯏ ꯅꯣꯡꯆꯨꯨꯔ ꯂꯩꯁꯤꯗꯤ
ꯍꯣꯏ ꯅꯣꯡ ꯆꯨꯔ ꯂꯩꯕꯒꯤ ꯏꯪꯗꯤ ꯏꯪꯉꯦ
ꯎꯝ ꯑꯩꯈꯣꯏꯗꯤ ꯅꯣꯡꯃꯕꯥꯎ ꯎꯝ ꯑꯩꯈꯣꯏꯗꯤ ꯅꯣꯡ ꯆꯨꯕ ꯐꯥꯎ ꯈꯪꯗ꯭ꯔꯦ
ꯍꯧꯖꯤꯛ ꯇꯦꯝꯄꯔꯦꯆꯔ ꯀꯌꯥ ꯁꯥꯔꯒ ꯂꯩꯕ꯭ꯔꯣ
ꯉꯥꯏꯈꯣ ꯌꯦꯡꯒꯦꯀꯣ ꯑꯃꯔꯥ
ꯍꯣꯏ ꯍꯣꯏ ꯌꯦꯡꯉꯣ ꯌꯦꯡꯉꯣ ꯀꯌꯥꯝ ꯁꯥ ꯖꯥꯠꯂꯣ ꯁꯥꯗꯤ ꯁꯥꯕꯅꯦꯍꯦ ꯒꯌ꯭ꯥꯟ ꯇꯥꯗꯦ
ꯎꯁ ꯌꯥꯡꯈꯩ ꯌꯧꯒꯦ ꯇꯧꯋꯦ ꯑꯃ ꯌꯥꯡꯈꯩ ꯅꯠꯇꯦ ꯀꯩꯅꯣ ꯃꯔꯤꯒ ꯃꯔꯤ ꯒꯥ ꯀꯩꯅꯣꯝ ꯌꯧꯅꯤꯡꯉꯩ ꯑꯣꯏꯌꯦ ꯑꯍꯨꯝꯝ ꯑꯍꯨꯝꯝꯒ
ꯃꯔꯤꯒ ꯑꯍꯨꯝ ꯍꯥꯏꯕ꯭ꯔꯣ
ꯑꯍꯨꯝ ꯑꯍꯨꯝꯒ ꯃꯥꯄꯜ
ꯎ ꯑꯩꯈꯣꯏꯗꯤ ꯑꯁꯤ ꯑꯅꯤꯒ ꯅꯤꯄꯥꯜ ꯃꯄꯜ ꯃꯄꯜ ꯑꯩꯈꯣꯏꯁꯨ ꯑꯅꯤꯒ ꯅꯤꯄꯥꯥꯟ
ꯑꯁ ꯑꯩꯈꯣꯏꯗꯤ ꯃꯔꯤ ꯃꯔꯤ ꯃꯔꯤꯒ ꯃꯔꯤꯒ ꯌꯧꯗꯧꯔꯅꯦ ꯌꯧꯒꯦ ꯇꯧꯏ
ꯃꯔꯤꯒ ꯇꯞꯄꯗꯣ ꯑꯃꯗꯣ ꯀꯃꯥꯏꯅ ꯍꯥꯏꯗꯣꯏꯅꯣ ꯈꯪꯗ꯭ꯔꯦꯅꯦ
ꯑꯗꯨꯅꯦ ꯑꯐ
ꯀ꯭ꯌꯥꯃꯛꯁꯨ ꯁꯥꯕ꯭ꯔꯥꯅꯦ ꯈꯪꯗꯦꯅꯦ
ꯁꯥꯕꯁꯤꯅ ꯁꯥꯕꯁꯤꯅ ꯑꯩꯗꯤ ꯍꯧꯖꯤꯛꯇꯤ ꯌꯥꯝ ꯁꯥꯕ ꯑꯣ ꯑꯣꯏꯔꯁꯨ ꯑꯗꯨ ꯑꯣꯏꯔꯁꯨ ꯋꯤꯟꯗꯣꯗꯣ
ꯎꯝ ꯊꯣꯡꯅꯥꯎ ꯀꯩꯗꯧꯔꯦ
ꯊꯣꯡꯅꯥꯎꯗꯣ ꯑꯅꯤ ꯑꯍꯨꯝ ꯍꯥꯡꯉꯒꯀꯣ ꯑꯥꯈꯣꯏ ꯊꯣꯡꯅꯥꯎ ꯃꯇꯥꯏ ꯃꯇꯥꯏ ꯂꯣꯏ ꯂꯩꯑꯦꯕ
ꯑꯣ
ꯑꯅꯤ ꯍꯥꯡꯉꯦ ꯈꯔ ꯅꯝꯊꯤꯕ ꯈꯣꯠꯄ ꯈꯔ ꯐꯥꯅꯤꯡꯉꯥꯏ ꯍꯥꯏꯅꯤ ꯍꯥꯏꯔꯦꯀꯣ ꯀꯥꯡ ꯍꯧꯖꯤꯛ ꯍꯧꯖꯤꯛꯀꯥꯟꯗꯤ ꯀꯩꯅꯣꯃ ꯀꯥꯡ ꯀꯥꯡꯒꯤ
ꯅꯪꯕꯨꯗꯤ ꯀꯩꯅꯣꯝ ꯑꯣꯏꯔꯝꯒꯅꯤ ꯑꯌꯨꯛ ꯅꯨꯡꯊꯤꯟ ꯃꯃꯝꯗꯥꯏꯗ ꯀꯥꯡ ꯂꯥꯛꯇꯧ ꯃꯥꯜꯂꯦ ꯑꯗꯨꯗꯨꯗꯤ ꯀꯥꯡ ꯂꯥꯛꯇꯧ ꯃꯥꯟꯗꯦꯅꯥ
ꯂꯥ ꯍꯧꯖꯤꯛꯇꯤ ꯀꯥꯡ ꯂꯩꯇꯦ ꯃꯝꯃ ꯀꯥꯟꯗ ꯀꯥꯡ ꯂꯩꯌꯦ
ꯑꯣ
ꯃꯝ ꯃꯝꯕꯗꯨꯅꯦ ꯑꯩꯈꯣꯏꯅ ꯀꯩꯅꯣ ꯊꯥꯔꯤꯗꯣ ꯀꯥꯡ ꯍꯤꯗꯥꯛ
ꯑꯣ
ꯏꯃꯥꯟꯅꯕꯤ ꯑꯃꯁꯨ ꯈꯣꯡ ꯂꯩꯊꯣꯛꯄꯗꯒꯤ ꯊꯕꯛ ꯆꯠꯄꯁꯨ ꯌꯥꯗ꯭ꯔꯦ ꯍꯥꯏꯌꯦꯅꯦ
ꯑ ꯀꯃꯥꯏꯅ
ꯅꯍꯥꯟ ꯒꯥꯔꯤꯗ ꯀꯩꯅꯣꯝꯃ ꯂꯩ ꯃꯈꯣꯡ ꯆꯥꯡ ꯂꯝꯕꯤ ꯆꯠꯄꯗ ꯂꯩꯊꯣꯛꯄ ꯍꯥꯏꯕꯒꯨꯝ ꯇꯧꯕꯅꯦ
ꯃꯩꯇꯩ ꯅꯨꯄꯤꯗꯨꯔꯣ
ꯍꯣꯏ ꯍꯣꯏ ꯃꯥꯅꯦ
ꯐꯣꯟꯗꯤ ꯇꯧꯕ꯭ꯔꯣ
ꯉꯔꯥꯡ ꯑ ꯉꯁꯥꯏ ꯃꯦꯁꯦꯁ ꯑꯃꯨꯔꯛꯇꯤ ꯊꯥꯅꯩꯌꯦ
ꯑꯥ
ꯑꯩꯗꯤ ꯅꯨꯡꯗꯥꯡꯗꯣ ꯋꯥꯔꯤ ꯁꯥꯟꯅꯅꯤꯡꯉꯥꯏ ꯏꯃꯥꯟꯅꯕꯤ ꯁꯥꯟꯅꯅꯤꯡꯉꯥꯏꯁꯨ ꯁꯥꯕꯒ ꯀꯣ
ꯍꯣꯏ ꯁꯥꯕꯅꯤꯅ ꯋꯥꯔꯤ ꯇꯧꯕꯁꯨ ꯅꯨꯡꯉꯥꯏꯇꯦꯕ
ꯑꯃꯨꯛꯀ ꯏꯊꯟꯇ ꯂꯩꯕꯅꯤꯅꯀꯣ
ꯎꯝ
ꯋꯥꯔꯤ ꯇꯧ ꯑꯩ ꯏꯊꯟꯗꯁꯨ ꯂꯩꯇꯕꯅꯤꯅ ꯋꯥꯔꯤ ꯇꯧꯔ ꯂꯩꯕꯁꯨ ꯅꯨꯡꯉꯥꯏꯇꯕ ꯆꯦ ꯆꯦꯁꯨ ꯊꯕꯛ ꯁꯨꯔꯒ ꯂꯩꯕꯀꯣ
ꯎꯝ
ꯑꯗꯨꯒꯤ ꯑꯩ ꯅꯨꯡꯗꯥꯡ ꯋꯥꯔꯤ ꯄꯥꯛ ꯋꯥꯔꯤ ꯁꯥꯟꯅꯗꯦ
ꯍꯣꯏ ꯍꯣꯏ ꯑꯗꯨꯗꯤ ꯅꯨꯡꯉꯥꯏꯗꯦꯕꯀꯣ
ꯎꯝ ꯍꯣꯏ ꯍꯞꯇꯥꯗ ꯑꯃ ꯑꯩ ꯏꯃꯥꯟꯅꯕ ꯑꯥꯗ ꯂꯩꯕ ꯏꯃꯥꯟꯅꯕ ꯃꯥ ꯈꯔ ꯑꯩ ꯇꯣꯏꯅ ꯇꯧꯕ ꯅꯨꯄꯥꯗꯣ
ꯎꯝ
ꯑꯗꯨꯐꯥꯎ ꯄꯥꯛ ꯁꯥꯟꯅꯗꯦ ꯇꯥꯗ ꯅꯨꯡꯗꯥꯡꯒ ꯁꯥꯟꯅꯕ ꯑꯣ ꯑꯅꯤꯒꯨꯝꯕ ꯈꯛ ꯉꯔꯥꯡꯁꯨ ꯁꯨꯡꯁꯥꯟ ꯁꯥꯟꯅꯗꯦ ꯉꯁꯤ ꯑꯌꯨꯛ ꯃꯥ ꯇꯧꯔꯛꯄꯒꯤ ꯁꯥꯟꯅꯩ ꯑ‌ꯣ ꯁꯥꯟꯅꯗ‌ꯦꯗ
ꯑꯣ ꯃ‌ꯣꯏꯅ
ꯌꯥꯝ ꯁꯥꯟꯅ
ꯑꯗꯨꯝ ꯑꯗꯨꯝ ꯁꯥꯟꯅꯅꯤꯡꯉꯥꯏꯁꯨ ꯀꯩ ꯍꯥꯏꯗꯣꯏꯅꯣ ꯅꯨꯡꯉꯥꯏꯇꯦꯗꯅ
ꯍ‌ꯣꯏ
ꯅꯪ ꯅꯪ ꯅ ꯅꯣꯏ ꯆꯦꯁꯨ ꯀꯩꯅꯣꯝ ꯑꯣꯏꯕꯅꯤꯅ ꯊꯕꯛ ꯇꯧꯕꯅꯤꯅ
ꯃꯥꯁꯨ ꯋꯥꯔꯦ ꯉꯟꯅ ꯇꯨꯝꯃꯦ ꯑꯗꯨꯒꯤ ꯃꯤꯅ ꯇꯨꯝꯕꯗꯣ ꯗꯤꯁꯇꯥꯞ ꯇꯧꯕꯁꯨ ꯅꯨꯡꯉꯥꯏꯇꯦꯀꯣ
ꯎꯝ
ꯃꯥ ꯋꯥꯕꯗꯤ ꯑꯩꯁꯨ ꯑ
ꯑꯗꯣ ꯃꯣꯏ ꯃꯣꯏꯒꯤ ꯀꯔꯝ ꯀꯥꯟ ꯂꯣꯏꯒꯅꯤ
ꯎꯝ ꯑꯥ ꯃꯥꯒꯤ ꯀꯩꯅꯣ ꯁꯨꯇꯤ ꯂꯩꯕꯗꯨꯔꯣ
ꯍꯣꯏ ꯆꯍꯤ ꯆꯍꯤ ꯑꯃ ꯂꯣꯏꯕꯗꯣ
ꯂꯣꯏꯔꯛꯑꯅꯤ ꯍꯧꯖꯤꯛꯅ ꯂꯣꯏꯔꯛꯑꯅꯤ ꯑꯗꯨ ꯃꯊꯪꯗꯗꯤ ꯀꯩꯅꯣ ꯀꯥꯎꯔꯛꯀꯅꯤ ꯍꯥꯏꯕꯅꯦ
ꯎꯝ
ꯑꯗꯨꯗ ꯅꯪꯁꯨ ꯌꯥꯎꯅꯤ ꯉꯥꯏ ꯂꯥꯛꯑꯣ
ꯑꯁ ꯑꯩ ꯃꯤꯉꯣꯟꯗ ꯇꯥꯛꯅꯤꯡꯉꯥꯏ ꯍꯥꯏꯕꯁꯤꯀꯣ
ꯎꯝ
ꯈꯪꯗꯦ ꯑꯩꯁꯨ ꯑꯁ ꯀꯣꯛ ꯆꯤꯛꯄ ꯑꯃꯨꯛ ꯍꯧꯔꯦ
ꯅꯪꯗꯤ ꯈ ꯐꯥꯎ ꯔꯝꯃꯅꯤꯗꯣ
ꯅꯪ ꯀꯣꯛꯈꯦꯛ ꯆꯤꯛꯇꯕ꯭ꯔꯣ ꯀꯃꯥꯏꯅ ꯇꯧꯕ꯭ꯔꯣ ꯅꯪꯗꯤ ꯀꯣꯛ ꯆꯤꯛꯑꯦ ꯍꯥꯏꯕꯁꯨ
ꯑ ꯃꯌꯥꯝ ꯆꯤꯛꯑꯦ ꯅꯪ ꯈꯪꯗꯕꯅꯦ ꯀꯩꯅꯣꯝ ꯇꯧꯑꯦꯕꯀꯣ ꯑꯥ ꯁꯥꯃꯟꯕꯒꯤ ꯁꯥ ꯂꯩꯕ ꯉꯝꯗ꯭ꯔꯦ ꯑꯗꯨꯒꯤ ꯏꯁꯤꯡ ꯏꯪꯕ ꯊꯥꯛꯑꯦ
ꯎꯝ
ꯏꯁꯤꯡ ꯏꯪꯕ ꯊꯥꯛꯄꯒꯤ ꯑꯗꯨꯗꯒꯤ ꯑꯃꯨꯛ ꯀꯣꯛ ꯆꯤꯛꯑꯦ ꯈꯪꯗ꯭ꯔꯤꯗ
ꯑꯩꯒꯤ ꯏꯁꯤꯡ ꯏꯪꯕꯗꯤ ꯄꯥꯛꯊꯛꯇꯦ
ꯑꯩ ꯂꯩꯕ ꯉꯝꯗꯕꯤꯗꯣ ꯑꯩꯗꯣ ꯌꯥꯗꯕꯤ ꯐꯔꯤꯅꯦꯕ
ꯚꯥꯏ ꯏꯃꯥꯟꯅꯕꯤꯅ ꯑꯃꯅ ꯍꯥꯏꯕ ꯑꯁꯦꯡꯕ ꯐꯩꯒꯤꯔꯗꯤ ꯈꯜꯗꯦ ꯃꯥꯗꯤ ꯑꯁꯦꯡꯕꯅꯦ ꯍꯥꯏꯌꯦ ꯁꯥꯕ ꯀꯥꯟꯗ ꯏꯁꯤꯡ ꯑꯁꯥꯕ ꯊꯥꯛꯑꯗꯤ ꯏꯪꯉꯦ ꯍꯥꯏ ꯑꯗꯨꯕꯨ ꯌꯥꯕ ꯋꯥꯔꯣ
ꯑꯗꯨꯝ ꯊꯛꯅꯩꯅ ꯃꯣꯏ ꯃꯌꯥꯡꯈꯣꯏ
ꯑꯗꯨꯝ ꯏꯪꯕꯖꯥꯠꯂꯣ ꯑꯗꯨꯕꯣ
ꯃꯣꯏꯗ‌ꯣ ꯆꯥ ꯊꯛꯑꯒ ꯇꯧꯗꯥꯏꯅꯦ
ꯑꯗꯨ ꯁꯥꯕꯗ ꯑꯗꯨ ꯊꯥꯛꯑꯗꯤ ꯏꯪꯗꯤ ꯏꯪꯕ꯭ꯔꯣ ꯍꯥꯏꯕ
ꯈꯪꯗꯦꯗ ꯑꯩꯁꯨ ꯏꯪ ꯏꯪꯕꯒꯤ ꯑꯣꯏꯔꯝꯒꯅꯤ ꯊꯛꯏꯁꯦ
ꯈꯪꯗꯦ ꯑꯩꯗꯤ ꯑꯗꯨꯝ ꯁꯥꯕ ꯀꯥꯟꯗ ꯁꯥꯕ ꯃꯨꯛ ꯊꯛꯆꯤꯜꯂꯛꯑꯗꯤ ꯑꯗꯨꯕꯨ ꯅꯨꯡꯉꯥꯏꯕ ꯑꯃꯗꯤ ꯑ ꯁꯤꯡꯖꯨ ꯆꯥꯕ ꯀꯥꯟꯗ ꯆꯥ ꯑꯁꯥꯕ ꯊꯛꯄꯗꯣꯗꯤ ꯍꯥꯎꯗꯤ ꯍꯥꯎ
ꯑꯗꯨꯒ ꯈꯛ ꯑꯗꯨꯒ ꯆꯞ ꯃꯥꯟꯅꯔꯝꯒꯅꯤ ꯍꯅꯨꯕ ꯈꯣꯏꯁꯨ ꯑꯗꯨꯃꯥꯏ ꯇꯧꯗꯥꯏꯅꯦ
ꯑꯣ
ꯌꯥꯝ ꯁꯥꯔꯁꯨ ꯆꯥ ꯂꯨꯝꯕ ꯄꯨꯔꯛꯑꯣ ꯆꯥꯂꯨꯝꯕ ꯄꯨꯔꯛꯑꯣ ꯇꯧꯔꯛꯑꯅꯤꯕ ꯀꯩꯅꯣꯝ ꯀꯩꯅꯣꯝ ꯀꯨꯝꯍꯩꯒꯨꯝꯕ ꯂꯩꯗꯤ ꯃꯌꯥꯝ ꯇꯧꯗꯥꯏꯅꯦ ꯌꯥꯝ ꯁꯥꯔꯁꯨ ꯍꯣ ꯅꯣꯡ ꯆꯨꯔꯒ ꯈꯔ ꯏꯪꯕꯒꯨꯝ ꯇꯧꯋꯦꯅꯦꯀꯣ ꯑꯩꯈꯣꯏꯁꯨ ꯄꯥꯝꯃꯦꯗꯅ ꯗꯨ ꯀꯤ ꯌꯥꯝ ꯁꯔꯁꯨ
ꯑꯗꯨꯅꯦ ꯁꯥꯔ ꯀꯔꯤ ꯕꯤꯠꯇ ꯆꯥꯅꯤꯡꯕ꯭ꯔꯥ ꯈꯪꯗꯦ ꯑꯩꯁꯨ
ꯎꯝ
ꯏꯃꯥꯟꯅꯕꯤꯅ ꯅꯍꯥꯟ ꯑꯩꯅ ꯌꯥꯝ ꯁꯥꯏꯌꯦ ꯍꯥꯏꯌꯦꯕꯀꯣ
ꯎꯝ
ꯑꯗꯨꯗ ꯃꯥꯅ ꯑꯥ ꯁꯨꯃꯥꯏ ꯇꯧꯋꯣ ꯆꯥꯗꯣ ꯑꯁꯥꯕ ꯊꯛꯑꯣ ꯈꯣꯠꯂꯣ ꯍꯥꯏꯅ ꯇꯧꯔꯛꯑꯦ ꯑꯩꯀꯥ ꯑꯩꯅ ꯑꯩꯉꯣꯟꯗ ꯐꯥꯒꯤ ꯇꯧꯕ ꯑꯣꯏꯔꯝꯅꯤ ꯈꯣꯠꯅꯤꯅ ꯐꯥꯒꯤ ꯅꯠꯇꯦꯅꯦ ꯅꯪ ꯊꯥꯖꯗꯕ꯭ꯔꯣ ꯅꯪ ꯇꯧꯑꯣꯅꯦ ꯍꯥꯏꯌꯦꯕ ꯑꯩꯉꯣꯟꯗ ꯗꯕ
ꯎꯝ
ꯇꯧꯑꯣꯅꯦ ꯅꯪ ꯊꯖꯗ꯭ꯔꯗꯤ ꯈꯣꯠꯇ꯭ꯔꯗꯤ ꯍꯥꯏ ꯑꯣ ꯊꯥꯖꯗꯕꯗꯤ ꯅꯠꯇꯕ ꯑꯗꯨ ꯌꯥꯝꯅ ꯀꯩꯅꯣꯃ ꯌꯥꯝꯅ ꯀꯟꯇ꯭ꯔꯁ ꯑꯣꯏꯗ꯭ꯔꯣ ꯌꯥꯝꯅ ꯃꯊꯛ ꯃꯈꯥ ꯑꯣꯟꯗ꯭ꯔꯣꯕ
ꯆꯥꯗꯣ ꯊꯛꯑꯗꯤ ꯑꯃꯨꯛ ꯊꯛꯄ ꯂꯣꯏꯗꯤ ꯃꯅꯨꯡꯗꯤ ꯁꯥꯒꯠꯄꯅꯤꯅ ꯍꯨꯃꯥꯡ ꯀꯥꯡꯉꯤꯕ
ꯎꯝ
ꯑꯩꯗꯤ ꯍꯨꯃꯥꯡ ꯊꯣꯛꯃꯟꯕꯒꯤ ꯍꯥꯒꯠꯆꯕꯗꯣ ꯄꯥꯝꯃꯛꯇ꯭ꯔꯕꯅꯤ ꯑꯩ ꯈꯣꯍꯪꯁꯤ ꯉꯁꯥꯏ ꯑꯩ ꯈꯣꯡꯗ ꯑꯃꯨꯛ ꯑꯅꯧꯕ ꯃꯐꯝꯗ ꯑꯃꯨꯛ ꯊꯣꯛꯇ꯭ꯔꯕꯅꯦ
ꯑꯁ
ꯈꯪꯗ꯭ꯔꯦ ꯀꯩꯅꯣ ꯑꯃ
ꯀꯔꯤ ꯍꯥꯏꯕ
ꯀꯩꯅꯣꯝ ꯑꯃ ꯑꯉꯧꯕ ꯂꯩꯕꯗꯨ
ꯎꯝ
ꯑꯗꯨ ꯇꯩꯅꯤꯡꯉꯥꯏ ꯂꯩꯁꯤꯔ ꯈꯜꯂꯤꯅꯦ ꯍꯤꯗꯥꯛ ꯑꯇꯣꯞꯄꯗꯤ ꯇꯩꯅꯤꯡꯗꯕ ꯑꯩꯗꯣ
ꯑꯣ ꯌꯥꯏꯌꯦꯅ ꯑꯗꯣ ꯑꯉꯧꯕꯒꯤ ꯀꯩꯅꯣ ꯃꯐꯣꯟꯗꯣꯀꯣ
ꯎꯝ
ꯇꯩꯌꯣ ꯑꯩꯗꯤ ꯈꯪꯗꯦ ꯀꯃꯥꯏꯅ ꯇꯧꯁꯤꯔ ꯈꯜꯂꯤꯅꯦ ꯑꯩ ꯅꯍꯥꯟ ꯏꯆꯦꯅ ꯏꯆꯦꯅ ꯏꯆꯦꯒꯤ ꯍꯤꯗꯥꯛꯇꯣ ꯇꯩꯌꯦꯕꯀꯣ
ꯑꯥ
ꯅꯨꯃꯤꯠ ꯅꯤꯅꯤ ꯇꯩꯕꯗ ꯑꯗꯨꯝ ꯐꯗꯤ ꯐꯈꯤꯌꯦ ꯑꯗꯨ ꯑꯗꯨ
ꯑꯩꯗꯤ ꯃꯌꯥꯝ ꯍꯥꯒꯥꯖꯕꯅꯥ ꯈꯪꯗꯦꯗꯥ